ꯀꯅꯣ
ꯉꯁꯤꯁꯦ ꯍꯧꯖꯤꯛꯁꯦ ꯑꯣꯛꯁꯥ ꯀꯟꯅ ꯊꯣꯡꯉꯂꯦ ꯅꯪꯗꯤ
ꯎ ꯂꯩꯗ
ꯑꯁ ꯅꯥꯡꯅꯤꯡꯉꯁꯤ ꯐꯖꯅ ꯕ꯭ꯌꯨꯖꯤ ꯑꯣꯏꯈꯤꯕ ꯋꯥꯔꯤꯅꯤꯅꯦ
ꯑꯁ ꯀꯩꯅꯣꯅꯦ ꯌꯥꯝ ꯑꯣꯏꯅꯦ ꯅꯪ ꯈꯪꯗꯕꯒꯤꯅꯦ ꯀꯌꯥ ꯀꯌꯥꯃꯨꯛꯁꯨ ꯑꯣꯏꯕ꯭ꯔ ꯍ
ꯈꯪꯗꯦ ꯆꯪ ꯆꯉꯩ ꯊꯣꯡꯉꯕꯣ ꯅꯪꯣ
ꯑꯁ ꯉꯁꯥꯏ ꯋꯥꯏ ꯋꯥꯏ ꯊꯣꯡꯉꯒ ꯆꯥꯛꯑꯦ ꯑꯃꯨꯛ ꯂꯥꯝꯗ꯭ꯔꯦ ꯍꯧꯖꯤꯛ
ꯍꯥꯥ
ꯑꯃꯨꯛ ꯂꯥꯑꯝꯗ꯭ꯔꯦꯕ ꯉꯁꯥꯏ ꯉꯔꯥꯡ ꯑꯩꯈꯣꯏ ꯌꯨꯝ ꯂꯧ ꯀꯩꯅꯣꯝ ꯇꯧꯕꯗꯣ ꯑꯗꯨꯒꯤ ꯐꯣꯟ ꯇꯧꯍꯧꯗꯦ ꯍꯥꯏꯔꯒ ꯀꯣꯜ ꯇꯧꯕꯒꯤꯀꯣ
ꯎꯝ
ꯑꯗꯨꯒꯤ ꯋꯥꯔꯤ ꯇꯧꯔ ꯂꯩꯔꯦ ꯑꯗꯣ ꯉꯁꯤꯗꯣ ꯑꯩꯈꯣꯏꯕꯒꯤ ꯃꯤꯡ ꯍꯥꯏꯕꯀꯣ ꯂꯦꯞꯅꯤꯡꯉꯥꯏ ꯈꯨꯟꯒꯤ ꯂꯦꯞꯄꯗꯣ ꯈꯨꯟꯒꯤ ꯂꯦꯞꯄꯗꯣ ꯑꯗꯨꯅꯤ ꯂꯩꯕꯒ ꯑꯗꯨꯒꯤ ꯉꯔꯥꯡꯊ ꯅꯨꯡꯊ ꯅꯣꯡ ꯆꯨꯏ ꯍꯥꯏ ꯑꯗꯨꯒꯤ ꯋꯥꯔꯤ ꯇꯧꯕꯒ ꯆꯒꯦꯗ꯭ꯔ ꯀꯦꯔꯥ ꯅꯪꯒꯤ ꯃꯤ ꯎꯑꯦ ꯈꯣꯠꯂꯦ ꯍꯥꯏꯅꯕꯅꯦꯕ ꯍꯧꯖꯤꯛ ꯑꯗꯣ ꯑꯁ ꯉꯔꯥꯡꯗꯪ ꯂꯧꯔꯣꯏ ꯑꯩ ꯉꯁꯤꯁꯨ ꯑꯃꯨꯛ ꯂꯧ ꯆꯠꯂꯦ ꯍꯥꯏꯌꯦ ꯍꯤꯗꯥꯛ ꯀꯩꯅꯣꯝ ꯇꯧꯕ ꯑꯗꯨꯒꯤ ꯋꯥꯅ ꯍꯦꯟ ꯇꯨꯝꯃꯟ ꯆꯠꯂꯅꯤ ꯍꯥꯏꯔꯒ ꯀꯨꯏꯅ ꯑꯩꯈꯣꯏ ꯨ ꯋꯥꯔꯤ ꯇꯧꯔꯒ ꯑꯃꯨꯛ ꯊꯝꯈ꯭ꯔꯦ ꯑꯗꯨꯒꯤ ꯑꯁ ꯃꯣꯏꯗꯤ ꯍꯟꯗꯛ ꯂꯧ ꯂꯣꯏꯈ꯭ꯔꯕꯅꯤꯅꯀꯣ ꯈꯔ ꯅꯨꯡꯉꯥꯏꯕ ꯃꯥꯥꯟꯂꯩ ꯑꯗꯒꯦ
ꯅꯪ ꯆꯥꯛ ꯏꯟꯁꯥꯡ ꯊꯣꯡꯉꯔꯣꯏ ꯁꯤꯗꯤ
ꯑꯁ ꯑꯩꯗꯣ ꯂꯥꯝꯗ꯭ꯔꯤꯃꯦ ꯂꯥꯃꯗꯤ ꯍꯣꯔꯦꯟ ꯊꯣꯡꯒꯦ ꯊꯦꯡꯅ ꯇꯨꯝꯕꯅꯤꯅꯀꯣ
ꯍꯣꯏ ꯍꯣꯏ ꯑꯗꯨ
ꯑꯣꯏ ꯍꯣꯔꯦꯟ ꯇꯝꯅ ꯊꯣꯡꯉꯦꯗ ꯊꯣꯡꯒꯦ ꯑꯣꯏꯔꯁꯨ ꯍꯧꯖꯤꯛꯄꯨꯗꯤ ꯊꯣꯡꯗꯧ ꯃꯥꯟꯗ꯭ꯔꯦ
ꯑꯣ ꯑꯩꯈꯣꯏꯗꯤ ꯏꯆꯦꯒꯤ ꯁꯝꯃꯔ ꯚꯦꯀꯦꯁꯟ ꯂꯩꯕꯒꯤꯀꯣ ꯁꯔ ꯀꯦꯁꯟ ꯅ ꯆꯠꯈ꯭ꯔꯦ ꯑꯗꯨꯒꯤ ꯑꯣꯏꯅ ꯑꯩꯈꯣꯏꯁꯦ ꯁꯥ ꯊꯣꯡꯉꯒ ꯆꯥꯒꯦ ꯇꯧꯔꯤꯅꯤꯅꯦꯍꯦ
ꯋꯥ ꯅ ꯀꯣ
ꯑꯗꯨ ꯁꯝꯃꯔ ꯚꯦꯀꯦꯁꯟ ꯂꯣꯏꯕ ꯃꯇꯝꯗꯁꯨ ꯆꯥꯈꯤꯗꯣꯏꯅꯦ
ꯅꯣꯏꯅ ꯍꯦꯟꯅ ꯐꯥꯔꯦꯗ
ꯍꯣꯏ ꯅꯨꯡꯉꯥꯏꯔꯦ ꯀꯩꯗꯧꯔꯨꯅꯤ
ꯈꯣꯡꯕ ꯂꯣꯏꯔꯦ
ꯍꯧꯖꯤꯛ ꯀꯟꯅ ꯊꯣꯡꯔꯒ ꯅꯪꯕꯨ ꯅꯤꯡꯁꯤꯡꯕꯒꯤ ꯅꯪꯅ ꯇꯧꯔꯛꯀꯦ ꯍꯥꯏꯕꯗ ꯍꯣꯏ ꯍꯥꯏꯔꯛꯄꯅꯤꯅꯦ ꯀꯅ
ꯑꯣ ꯑꯩꯗꯣ ꯉꯁꯥꯏ ꯅꯪ ꯇꯧꯔꯛꯒꯦ ꯍꯥꯏꯔꯒ ꯅꯪ ꯑꯃꯨꯛ ꯇꯦꯛꯁꯇꯨ ꯍꯥꯏꯔꯛꯇꯦ ꯑꯗꯨꯒꯤ ꯑꯩꯗꯣ ꯑꯃꯨꯛ ꯏꯃꯥ ꯈꯨꯟꯗꯒꯤ ꯏꯃꯥ ꯅꯨꯕꯤ ꯑꯃ ꯀꯩꯅꯣꯝꯗ ꯂꯩꯕꯗꯣ ꯃꯄꯥꯟꯂꯣꯝꯗ ꯂꯩꯕ ꯑꯃꯨꯛ ꯍꯜꯂꯛꯄꯗꯣ ꯋꯥꯔꯤ ꯇꯧꯗꯕ ꯀꯨꯏꯔꯦ ꯍꯥꯏꯔꯒ ꯏ ꯃꯅꯤꯗ ꯄꯨꯡ ꯑꯃ ꯍꯦꯂ ꯋꯥꯔꯤ ꯇꯧꯔꯒ ꯂꯩꯌꯦ ꯑꯗꯨꯝ ꯋꯥꯔꯤ ꯇꯧꯔꯦ ꯑꯗꯨꯒ ꯑꯃꯨꯛ
ꯈꯪꯗꯦ ꯒ꯭ꯌꯥꯃꯥꯟ ꯇꯥꯗꯕꯤꯗ ꯅꯪꯁꯨ ꯑꯃꯨꯛ ꯃ ꯃꯝꯈ꯭ꯔꯦ ꯑꯗꯨꯒꯤ ꯌꯨꯝꯗ ꯑꯃꯨꯛ ꯇꯧꯔꯦ ꯑꯩꯈꯣꯏ ꯆꯦꯗꯁꯨ ꯇꯧꯋꯦ ꯑꯗꯨꯒꯤ ꯃꯣꯏ ꯘꯔꯤ ꯊꯤꯟꯕ ꯆꯠꯀꯦ ꯍꯥꯏꯔ ꯆꯠꯈ꯭ꯔꯦꯕꯀꯣꯂꯒ
ꯑꯩꯈꯣꯏꯁꯨ ꯑꯁ ꯉꯁꯤꯗꯤ ꯏꯆꯦ ꯈꯨꯅꯤ ꯉꯁꯥꯏ ꯑꯣꯛꯁꯥ ꯂꯧꯕ ꯆꯠꯂꯦꯕ ꯑ ꯀꯩꯅꯣ ꯕꯖꯥꯔ ꯃꯆꯥꯗꯣ ꯀꯩꯊꯦꯜ ꯃꯆꯥꯗꯣ ꯀꯨꯝꯃꯦ ꯀꯨꯝꯃꯒ ꯑꯣꯛꯁꯥ ꯂꯩꯔ ꯒ ꯂꯩꯩꯔꯒ ꯂꯥꯛꯑꯦ ꯁꯥ ꯃꯔꯣꯏ ꯀꯔꯤ ꯀꯔꯥ ꯁꯦꯝꯃꯒ ꯍꯧꯖꯤꯛ ꯀꯟꯅ ꯊꯣꯡꯅꯤꯅꯦ ꯍꯥꯎꯒꯦꯔꯥ ꯍꯧꯔꯣꯏꯒꯦꯔꯗꯤ ꯈꯪꯗꯦ ꯈꯪꯗꯦ ꯍꯥꯎꯒꯦꯔꯥ ꯄꯥꯏꯔꯛꯑꯣꯅꯦ ꯌꯥꯎꯒꯦ ꯍꯥꯏꯗꯤ
ꯅꯣꯡꯈꯥꯗꯧꯐꯥꯎ ꯆꯥꯛ ꯆꯥꯃꯤꯟꯅꯁꯦ ꯀꯧꯔꯛꯇꯦꯀꯣ ꯃꯤꯃꯛꯇꯗꯤ ꯀꯣꯡꯉꯤꯀꯣ
ꯑꯗꯣ ꯇꯤꯐꯤꯟ ꯃꯆꯥ ꯑꯃ ꯌꯣꯝꯃ ꯄꯨꯔꯛꯀꯦ ꯑꯗꯨꯕꯨꯗꯤ ꯀꯩꯝꯇ ꯈꯜꯂꯨꯔꯅꯨ
ꯑꯁ ꯑꯁ ꯑꯁ ꯑꯩꯈꯣꯏꯗꯤ ꯇꯤꯐꯤꯤꯟꯗ
ꯅꯪ ꯃꯥꯈꯣꯏꯅ ꯀꯨꯝꯍꯩꯒꯤ ꯊꯣꯛꯑꯣ ꯍꯥꯏꯕ꯭ꯔꯣ
ꯅꯍꯥꯟꯗꯣ ꯊꯣꯛꯑꯣꯗꯤ ꯍꯥꯏꯕꯅꯦꯀꯣ ꯅꯍꯥꯟꯗꯤ ꯅꯍꯥꯟꯒꯤ ꯅꯍꯥꯟꯒꯤꯗꯣ ꯌꯥꯎꯗꯦꯗꯅ ꯑꯩꯗꯣ
ꯍꯣꯏ ꯍꯣꯏ ꯍꯣꯏ
ꯑꯗꯨꯗꯒꯤ ꯍꯟꯗꯛ ꯌꯥꯔꯗꯤ ꯊꯣꯛꯑꯣꯗꯤ ꯍꯥꯏꯔꯛꯑꯦꯕꯀꯣ ꯑꯗꯣ ꯑꯩꯁꯨ ꯍꯣꯏ ꯌꯦꯡꯁꯦꯗꯤ ꯍꯥꯏꯕꯤꯕꯅꯦ
ꯑ ꯀꯨꯝꯍꯩꯒꯨꯝꯕ ꯂꯩꯔꯗꯤ ꯑꯗꯨꯝ ꯅꯪꯁꯨ ꯊꯣꯛꯄ ꯌꯥꯔꯦꯅ
ꯎꯝ
ꯈꯪꯗꯦ ꯑꯩꯆꯦ ꯑꯩꯈꯣꯏꯅꯤꯅ ꯖꯨꯝꯕꯥ ꯆꯣꯡ ꯆꯣꯡꯕꯒꯤ ꯍꯛꯆꯥꯡꯁꯦ ꯑꯩꯁꯦ ꯈꯔ ꯐꯖꯔꯛꯀꯦꯔꯥ ꯈꯪꯗꯦ
ꯑ ꯃꯤ ꯆ ꯁꯦꯃ ꯃꯥꯂ
ꯍꯣꯏ ꯃꯁꯛ ꯐꯖꯕ ꯍꯥꯏꯕꯁꯦ ꯑꯩ ꯑꯩꯒꯤ ꯀꯩꯅꯣꯅꯤꯅꯦ ꯑꯩꯒꯤ ꯀꯩꯅꯣ ꯑꯩꯅ ꯑꯩꯅ ꯈ꯭ꯋꯥꯏꯗꯩ ꯄꯥꯝꯕ ꯀꯩꯅꯣꯅꯤꯅꯦ
ꯁꯛ ꯁꯛ ꯐꯖꯕꯁꯤꯦ ꯄꯥꯞꯃꯤꯅꯦ ꯇꯧꯕꯗꯣ ꯅꯣꯏꯁꯦ ꯍꯧꯔꯦꯅꯤꯀꯜ
ꯑ ꯑꯃꯃꯨꯀ ꯂꯣꯏꯔꯝꯗꯥꯏꯗ ꯑꯩ ꯇꯣꯛꯀꯦꯔꯥ ꯈꯪ ꯄꯣꯟꯇꯦ ꯇ
ꯎ ꯍꯁꯨ ꯉꯝꯒꯅꯤꯗ ꯑ ꯍꯧꯔꯝꯗꯥꯏꯗꯗꯤ ꯀꯩꯅꯣꯝ ꯇꯧꯋꯦꯗꯅ ꯀꯔꯋꯥꯏꯗꯅ
ꯍꯣꯏ ꯍꯧꯔꯝꯗꯥꯏ ꯑꯣꯏꯕꯒꯤꯔꯥ ꯑꯗꯨꯝ ꯇꯧꯔꯨꯔꯕꯅꯤꯅ ꯇꯨꯝꯅꯤꯡꯕ ꯈꯣꯠꯄ ꯌꯥꯝ ꯐꯥꯎꯋꯦꯕ
ꯑꯗꯨ ꯆꯣꯡꯁꯤꯟꯕ ꯅꯠꯇꯕ ꯑ ꯀꯩꯅꯣꯝ ꯑꯌꯨꯛꯇ ꯀꯩꯅꯣꯝꯒꯤ ꯀꯩꯅꯣꯝ ꯇꯧꯔꯛꯄꯗꯣ
ꯍꯣꯏ ꯍꯣꯏ ꯍꯣꯏ
ꯑꯗꯨꯃꯥꯏꯅꯗꯣ ꯇꯧꯁꯤꯔꯥ ꯇꯧ ꯈꯜꯂꯒ ꯌꯦꯡꯉꯦ ꯃꯣꯏꯒꯤ ꯀꯩꯅꯣ ꯌꯦꯡꯉꯒ ꯑꯩꯗꯣ ꯑꯃꯨꯛ ꯇꯜꯂꯒ ꯇꯣꯛꯍ ꯂꯥꯛꯑꯦ
ꯑꯗꯨꯅꯦ ꯑꯁ ꯑꯩꯗꯤ ꯁꯤ ꯇꯧꯒꯦ ꯍꯥꯏꯕꯁꯦ ꯆꯍꯤ ꯑꯅꯤꯒꯨꯝꯕ ꯑꯣꯏꯔꯦ ꯈꯜꯂꯛꯏꯦ ꯏꯁꯦ ꯇꯧꯕꯅ ꯅꯨꯃꯤꯠ ꯑꯅꯤꯒꯨꯝꯕ ꯈꯟꯕꯗꯤ ꯀꯨꯏꯔꯦ ꯃꯤꯅ ꯐꯖꯩ ꯐꯖꯕ ꯎꯔꯗꯤ ꯐꯖꯅꯤꯡꯕ ꯑꯗꯨꯝ ꯈꯜꯂꯅꯤꯀꯣ
ꯎꯝ
ꯇꯧꯊꯣꯛꯄꯗꯤ ꯁꯨꯇꯧ ꯇꯧꯊꯣꯛꯇꯕ
ꯅꯪ ꯅꯔꯦ
ꯏꯃꯥꯇꯣꯟꯗꯣ ꯑꯩꯈꯣꯏ ꯈꯟꯕꯁꯦ ꯁꯤ ꯑꯁꯤꯒꯨꯝꯕ ꯇꯧꯁꯦ ꯍꯥꯏꯅ ꯈꯟꯕꯁꯦ ꯃꯥꯟꯅꯔꯛꯑꯕꯅꯦꯕ ꯑꯗꯣ ꯑ ꯃꯥꯗꯤ ꯍꯧꯖꯤꯛꯀꯥꯟꯗꯤ ꯃꯥꯁꯦ ꯍꯛꯆꯥꯡꯒꯨꯝꯕꯗ ꯌꯥꯝ ꯐꯒ ꯍꯥꯏꯗꯤ ꯃꯥꯗꯤ ꯆꯍꯤ ꯑꯃ ꯌꯧꯔꯦꯕ ꯇꯧꯔꯤꯗꯣ ꯑꯩꯈꯣꯏꯅꯤ ꯍꯧꯃꯤꯟꯅꯕꯅꯦꯕ ꯑꯗꯣ ꯑꯩꯗꯣ ꯅꯨꯃꯤꯠ ꯍꯨꯝꯅꯤ ꯇꯧꯔ ꯑꯩꯅ ꯇꯣꯛꯈ꯭ꯔꯕ ꯃꯥ ꯁꯨꯛꯇꯣꯛ ꯇꯧꯇꯕꯤꯗ ꯇꯧꯔꯕꯅꯤꯅ ꯃꯥꯗꯤ ꯐꯖ ꯊꯣꯛꯈ꯭ꯔꯦꯗꯣ ꯑꯩꯅ ꯁ꯭ꯋꯥꯏꯗ ꯀꯔꯤ ꯍꯥꯏꯁꯤꯔꯥ ꯐꯖꯔꯣꯏ ꯌꯥꯗꯕꯒꯤ ꯑꯗꯨꯝ ꯂꯩꯔꯤꯁꯤꯅꯦ
ꯅꯪꯗꯤ ꯊꯥꯏꯅꯁꯨ ꯇꯧꯔꯝꯗꯥꯏꯅꯦ ꯃꯌꯥꯝ ꯌꯥꯝꯝ ꯀꯦ ꯅ ꯑꯩ ꯆꯠꯂꯦ ꯈꯣꯠꯂꯦ ꯀꯩ ꯀꯩꯅꯣ ꯌꯥꯝ ꯍꯥꯏꯗꯥꯏꯅꯦ
ꯇꯧꯗꯤ ꯇꯧꯋꯦꯕꯀꯣ ꯑꯩꯅ ꯇꯧꯕꯁꯦ ꯋꯥꯈꯜꯗꯣ ꯌꯥꯝ ꯇꯦꯟꯕ ꯍꯥꯏꯇꯥꯔꯦ ꯑꯗꯨꯝ ꯇꯧꯅꯤꯡꯉꯛꯑꯅꯤ ꯑꯗꯣ ꯍꯦꯛ ꯈꯨꯗꯛꯇ ꯇꯧꯅꯤꯡꯕ ꯈꯨꯗꯛꯇ ꯇꯧꯅꯤꯡꯕ ꯈꯣꯏꯗ ꯑꯣꯏꯑꯕ ꯑꯦ ꯇꯧꯅꯤꯡꯉꯦ ꯍꯥꯏꯅ ꯑꯃꯨꯛ ꯆꯣꯡꯕꯤꯔꯦ ꯅꯨꯃꯤꯠ ꯍꯨꯝꯅꯤ ꯆꯣꯡꯉꯗꯤ ꯑꯥ ꯇꯜꯂꯦ ꯍꯥꯏꯅ ꯇꯧꯕ ꯑꯩꯒꯤ ꯂꯦꯞꯄ ꯉꯝꯗꯕ ꯑꯃ ꯂꯩꯌꯦꯕꯀꯣ ꯑꯗꯨꯒꯤꯅꯤꯗ
ꯍꯣꯏꯗ ꯍꯣꯏꯗ ꯐꯖꯊꯈꯤꯅꯤꯗ ꯀꯩꯁꯨ ꯈꯜꯂꯅꯨ
ꯑꯩꯅ ꯐꯖꯅꯤꯡꯉꯥꯏ ꯍꯣꯠꯅꯔꯤꯛꯁꯦ ꯅꯪꯁꯨ ꯑꯩꯈꯣꯏꯅꯤ ꯈꯪꯅꯕꯁꯦ ꯆꯍꯤ ꯃꯔꯤ ꯃꯉꯥ ꯈꯪꯅꯔꯦ ꯑꯗꯨ ꯑꯣꯏꯔꯁꯨ ꯑꯩꯅ ꯐꯖꯗꯣꯛꯇ꯭ꯔꯒ ꯂꯩꯕꯤꯗꯣꯛ ꯎꯕꯅꯦ
ꯐꯖꯅꯤꯡꯉꯥꯏꯇ ꯑꯣ
ꯑꯁ ꯐꯖꯅꯤꯡꯉꯥꯏꯗꯤ ꯍꯣꯠꯅꯕꯅ ꯍꯣꯠꯅꯕ
ꯅꯪꯁꯨ ꯐꯖꯔꯤꯗꯤ ꯑꯩꯁꯨ ꯅꯨꯡꯉꯥꯏꯔꯤꯗꯣ
ꯍꯣꯏ ꯅꯪ ꯏꯃꯥꯏꯗꯨꯅꯦ ꯑꯩꯅ ꯐꯖꯕꯁꯦ
ꯍꯣꯏꯅꯦ ꯎꯝꯅꯦ ꯑꯩꯒꯤꯁꯨꯅꯦꯕ
ꯑꯗꯨꯅꯦ ꯅꯪꯁꯨ ꯈꯔ ꯈꯔ ꯐꯖꯊꯣꯛꯍ ꯐꯖꯕꯅꯤꯍ ꯅꯪꯗꯤ ꯃꯄꯥꯟꯗ ꯂꯩꯔꯕꯅꯤꯅ ꯈꯔ ꯉꯧꯕ ꯈꯣꯠꯄ ꯇꯧꯔꯛꯄꯅꯦ
ꯀꯩꯅꯣꯝ ꯇꯧꯔꯦ ꯅꯣꯡ ꯅꯣꯡꯒꯤ ꯆꯥꯎ ꯁꯥꯟꯂꯛꯏꯅꯦ ꯅꯪ ꯈꯪꯗꯉꯩ ꯋꯥ ꯅꯠꯇꯦ ꯍꯦꯟꯅ ꯆꯥꯎ ꯆꯠꯂꯈꯔꯦꯕꯅꯦ ꯑꯩꯁꯦ
ꯅꯪꯗꯤ ꯍꯧꯖꯤꯛꯀꯥꯟ ꯆꯥꯎꯕꯗ ꯉꯥꯏꯔꯤ ꯑꯩꯗꯤ ꯊꯥꯏꯅꯗꯒꯤ ꯄꯣꯛꯀꯦ ꯄꯣꯛꯀꯦ ꯇꯧꯔ ꯂꯩꯕꯗꯣ ꯅꯪ
ꯏꯁ ꯉꯪꯒ ꯈꯪꯗꯕꯅꯤ ꯍꯥꯏꯇ ꯑꯩꯁꯨ ꯐꯖꯅ ꯅꯪ ꯅꯣꯏꯅ ꯂꯩꯕꯅꯦ ꯅꯪ ꯈꯪꯗꯕꯒꯤꯅꯦ ꯑꯃꯨꯛ ꯑꯩꯈꯣꯏ ꯊꯦꯡꯅꯕꯗꯨꯗꯤꯩ ꯈꯔ ꯀꯪꯈ꯭ꯔꯕꯅꯦ ꯑꯁ ꯅꯪ ꯈꯪꯗꯕꯩꯅꯦ ꯑꯣ ꯃꯥꯟꯒꯦ ꯇꯧꯕꯅꯤꯅꯦ ꯑꯩꯒꯤ ꯆꯤꯟ ꯆꯤ ꯅꯠꯇꯕꯤꯗ ꯈꯖꯥꯏ ꯀꯣ ꯈꯖꯥꯏ ꯃꯈꯥꯗ ꯍꯨꯏꯁ ꯑꯅꯤ ꯑꯍꯨꯝ ꯆꯠꯠꯇꯧꯒꯦ ꯇꯧꯔꯤꯅꯦꯅꯦ
ꯑꯩꯗꯤ ꯍꯧꯖꯤꯛꯀꯥꯟꯗꯤ ꯀꯥ ꯍꯦꯟꯅꯗꯤ ꯅꯣꯏꯗꯦꯕꯀꯣ ꯀꯥ ꯍꯦꯟꯅ ꯅꯣꯏꯗ꯭ꯔꯁꯨ ꯈꯪꯗꯦ ꯏꯁꯥꯗꯤ ꯏꯁꯥꯒꯤ ꯋꯥꯈꯜꯗꯗꯤ ꯋꯥꯈꯜꯗꯗꯤ ꯌꯥꯝꯅ ꯃꯤꯒꯨꯝꯅ ꯐꯖꯔꯒ ꯀꯩꯅꯣ ꯇꯧꯔꯣ ꯂꯩꯅꯤꯡꯕ ꯑꯗꯨ ꯇꯧꯊꯣꯛꯄꯗꯅ ꯃꯤꯅ ꯇꯕꯒꯨꯝꯗ ꯇꯧꯅꯤꯡꯗꯕ ꯑꯗꯨꯗꯅꯤꯅꯦꯍꯦ ꯑꯩꯅ ꯏꯁꯣꯛ ꯏꯁꯣꯏꯔꯤꯁꯦ ꯏꯁꯥꯗ
ꯎꯝ ꯈꯪꯗ꯭ꯔꯦ ꯈꯪꯗ꯭ꯔꯦ ꯃꯤꯁꯨ ꯐꯖꯅꯤ ꯃꯤꯅ ꯐꯖꯔꯤꯅꯤ ꯑꯩꯈꯣꯏꯁꯨ ꯐꯖꯅꯤꯡꯉꯤ ꯃꯤꯉꯣꯟꯗ ꯑꯣꯏꯔꯗꯤ ꯐꯖꯅꯤꯡꯉꯦ ꯑꯗꯣ ꯈꯔ ꯏꯐꯣꯔ ꯄꯤꯅꯤꯡꯉꯥꯏꯗꯤ ꯇꯜꯂꯤꯗꯣ
ꯑꯗꯨꯒꯤꯅꯤ ꯑꯩꯗꯤ ꯑꯁꯦꯡꯕ ꯈꯟꯕ ꯈꯛꯇꯅꯦꯕ ꯈꯜꯂꯗꯤ ꯑꯁ ꯇꯧꯔꯒꯦ ꯀꯥꯏꯅ ꯈꯜꯂꯛꯇꯣꯏꯅꯦꯕ ꯀꯣ ꯇꯧꯔꯝꯗꯥꯏ ꯌꯧꯔꯗꯤ ꯅꯨꯃꯤꯠ ꯍꯨꯝꯅꯤ ꯇꯧꯔꯒ ꯑꯃꯨꯛꯀ ꯇꯟꯕ
ꯍꯣꯏꯗ ꯑꯩꯈꯣꯏ ꯁꯦ ꯐꯖꯅ ꯃꯤ ꯀꯩꯅꯣꯝ ꯀꯩꯅꯣꯝ ꯁꯅꯥꯃ ꯆꯠꯄꯗꯣ
ꯍꯣꯏ ꯍꯣꯏ ꯍꯣꯏ ꯍꯣꯏ ꯍꯣꯏ
ꯑꯗꯨꯒꯨꯝꯕꯅ ꯀꯩꯅꯣꯝ ꯇꯧꯔꯗꯤ ꯇꯜꯂꯨꯁꯨ ꯑꯗꯨ ꯅꯨꯡꯇꯤ ꯈꯨꯗꯤꯡꯒꯤ ꯆꯠꯄꯅꯤꯅ ꯈꯔ ꯐꯥꯒꯅꯤ ꯀꯣ ꯑꯗꯣ ꯍꯟꯗꯛꯗꯤ ꯑꯗꯨꯒꯨꯝꯕ ꯅꯠꯇ
ꯈꯪꯗꯦ ꯍꯣꯏ ꯍꯣꯏꯅꯦ ꯑꯗꯨꯒꯤꯅꯦ ꯑꯩꯁꯨ ꯆꯠꯅꯤꯡꯉꯕ ꯂꯩꯕꯅꯦ ꯑꯗꯨꯕꯨ ꯈꯪꯗꯦ
ꯑꯗꯣ ꯅꯣꯏꯕꯨꯗꯤ ꯈꯔ ꯐꯔꯅꯦ ꯑꯩꯅꯦ ꯨꯦ ꯇ ꯇ ꯇꯨꯝ ꯇꯨꯝ ꯇꯨꯝ ꯂꯩꯔꯦ
ꯑꯩꯗꯤ ꯌꯦꯡꯉꯣ ꯍꯥꯟꯗꯒꯤ ꯅꯪꯁꯨ ꯈꯪꯕꯗꯨꯅꯤ ꯅꯍꯥꯟ
ꯌꯥꯔꯦ ꯕꯦꯝꯃꯥ ꯌꯥꯔꯦ ꯑꯩꯗꯤ ꯌꯦꯡꯉꯣ ꯑ ꯅꯍꯥꯟ ꯀꯩꯅꯣꯝꯗꯒꯤ ꯊꯥ ꯍꯧꯔꯝꯗꯥꯏꯗ ꯊꯥ ꯑꯅꯤ ꯂꯣꯏꯕꯗꯒꯤ ꯐꯝꯃꯤꯁꯦ ꯍꯟꯗꯛ ꯐꯥꯎ ꯐꯝꯃꯤꯅꯤꯕ
ꯐꯝꯃꯒ ꯂꯩꯕꯗꯣ ꯏꯅꯥꯛ ꯀꯨꯟꯕꯒꯤꯅꯦꯅꯦ ꯀꯔꯣ
ꯑꯩꯁ ꯏꯅꯥꯛ ꯈꯨꯟꯕ ꯉꯩꯩꯅ ꯅꯠꯇꯦ ꯂꯥꯏꯕꯒꯤ ꯄꯨꯡꯒꯤ ꯀꯩꯅꯣꯝ ꯑꯅꯤ ꯑꯍꯨꯝ ꯊꯣꯛꯏꯅꯦ ꯏꯁ ꯌꯥꯗ꯭ꯔꯦꯅꯦ
ꯈꯪꯗ꯭ꯔꯦꯗ ꯑꯩꯁꯨ ꯋꯥꯔꯦ ꯑꯩꯗꯤ ꯁꯥꯖꯦꯟꯗꯤ ꯌꯥꯝ ꯇꯧꯅꯤꯡꯉꯦꯕ ꯑꯗꯨ ꯈꯟꯗꯤꯦ ꯈꯟꯕ ꯇꯧꯊꯣꯛꯇꯤ ꯇꯧꯊꯣꯛꯇꯕ ꯑꯗꯨ ꯑꯩꯒꯤ ꯏꯁꯣꯛ ꯏꯣꯏꯕ ꯑꯃ ꯂꯩꯔꯦꯕ ꯇꯧꯒꯦꯅ ꯈꯟꯕꯗꯤ ꯀꯨꯏꯈ꯭ꯔꯕꯅꯦ ꯍꯥꯏꯁꯦ ꯇꯧꯒꯦ
ꯎꯝ ꯅꯪ ꯅꯣꯏ ꯑ ꯅꯣꯏꯗ ꯈꯔ ꯅꯆꯦ ꯂꯩꯕꯅ ꯑꯃꯨꯛ ꯆꯣꯡꯁꯤꯟ ꯆꯣꯡꯊꯣꯛ ꯇꯧꯕꯗ ꯈꯔ ꯌꯥꯏꯅꯦ ꯑꯩꯈꯣꯏꯗꯤ ꯑ ꯊꯦꯡꯅ ꯍꯧꯒꯠꯂꯅꯤ ꯑꯗꯨ ꯇꯧꯔꯅꯤ ꯑꯇꯥ ꯇꯧꯔꯅꯤ
ꯍꯣꯏ ꯑꯩꯈꯣꯏꯗꯤ ꯏꯆꯦꯒ ꯂꯩꯔ ꯏꯆꯦꯗꯤ ꯃꯥ ꯋꯥꯈꯜ ꯍꯟꯗꯕꯤꯗ ꯑꯗꯨꯝ ꯆꯣꯡꯕꯗꯣ ꯍꯪꯉꯝꯃꯦꯕꯀꯣ
ꯎꯝ ꯃꯥꯗꯤ ꯌꯥꯝ ꯅꯣꯏꯗꯝ ꯋꯥꯅꯤꯦꯀꯣ ꯅꯣꯏꯁꯦꯗꯤ
ꯃꯥꯗꯤ ꯅꯣꯏꯗ꯭ꯔꯁꯨ ꯃꯥꯗꯤ ꯀꯩꯅꯣ ꯑꯗꯨꯝ ꯇꯧꯋꯦꯕ ꯍꯥꯏꯕꯗꯤ ꯍꯛꯆꯥꯡ ꯍꯛꯆꯥꯡ ꯐ ꯍꯥꯟꯅ ꯂꯩꯅꯤꯡꯉꯥꯏ ꯍꯥꯏꯅ ꯃꯥꯗꯤ ꯇꯧꯕꯅꯦꯕ
ꯎꯝ
ꯑꯗꯣ ꯑꯩꯅ ꯅꯣꯏꯕ ꯑꯩꯅ ꯇꯧꯅꯤꯡꯗꯕ ꯃꯣꯏꯅ ꯑꯗꯨꯝ ꯀꯩꯅꯣ ꯇꯧꯕꯁꯤꯡꯅ ꯇꯧꯅꯤꯡꯕ ꯈꯪꯗꯦꯗ
ꯍꯣꯏꯗ ꯃꯣꯏ ꯀꯥꯡꯪꯕꯁꯤꯡꯗꯤ ꯃꯌꯥꯝ ꯇꯧꯕꯅꯦ
ꯍꯣꯏ ꯑꯗꯨ ꯑꯗꯨꯗꯅꯦ
ꯎꯝ ꯑꯩꯈꯣꯏꯗꯤ ꯈꯪꯉꯤꯗ ꯅꯪ
ꯑꯗꯨꯅꯦ ꯇꯧꯁꯨ ꯇꯧꯅꯤ ꯏꯁ ꯊꯥꯏꯅ ꯅꯪ ꯈꯪꯕ ꯅꯠꯇ ꯑꯣ ꯑꯩꯈꯣꯏꯅ ꯀꯩꯅꯣ ꯇꯧꯔꯤꯉꯩꯗ ꯑꯩꯅ ꯑꯁ ꯇꯧꯔꯅꯤ ꯈꯣꯠꯂꯅꯤ ꯀꯥꯏꯅ ꯇꯧꯔꯝꯕꯗꯣ ꯈꯪꯕ ꯅꯠꯇ꯭ꯔꯣ
ꯑꯩꯈꯣꯏꯁꯨ ꯃꯌꯥꯝ ꯇꯧꯔꯤꯅꯦ ꯑꯗꯨꯃꯥꯏꯅ ꯈꯜꯂꯒ ꯑꯩꯁꯨ ꯉꯁꯤꯇꯪ ꯅꯠꯇꯦ ꯅꯍꯥꯟꯁꯨ ꯑꯗꯨꯃꯥꯏꯅ ꯇꯧꯔꯤꯅꯤꯃꯦ
ꯇꯧꯒꯦ ꯈꯣꯠꯀꯦ ꯈꯜꯂꯒ ꯇꯧꯔꯗꯤ ꯁꯨꯛꯇꯧꯗꯤ ꯇꯧꯗꯕꯅꯦꯕ ꯑꯩꯗꯣ
ꯑꯣ ꯑꯩꯁꯨꯅꯦ ꯑꯗꯨꯃꯥꯏꯅ ꯈꯜꯂꯤꯅꯦꯕ ꯀꯌꯥꯃꯨꯛꯁꯨ ꯇꯧ ꯍꯥꯏꯗꯣ ꯑꯩꯗꯣ ꯅꯍꯥꯟꯗꯣ ꯑꯌꯨꯛ ꯍꯧꯒꯠꯂꯒ ꯐꯃꯨꯡꯗ ꯐꯃꯨꯡꯗꯨꯒꯤ ꯈꯔ ꯇꯧꯕ ꯁꯥꯕ ꯇꯧꯕꯅꯤꯅ
ꯆꯃꯦ
ꯇꯧꯔꯈꯣꯏ ꯍꯨꯃꯪ ꯀꯥꯡꯉ ꯂꯣꯏꯦ ꯉꯥꯏ ꯉꯝꯗ꯭ꯔꯦꯒ ꯇꯣꯏ
ꯍꯣꯏ ꯍꯨꯃꯥꯡꯗꯤ ꯌꯥꯝ ꯊꯣꯛꯑꯦ ꯍꯨꯃꯥꯡ ꯊꯣꯛꯑꯣ ꯌꯥꯗ꯭ꯔ ꯑꯩ ꯍꯨꯃꯥꯡ ꯊꯣꯛꯑ ꯌꯥꯗꯕ ꯃꯤ ꯑꯩꯐꯥꯎ ꯁ꯭ꯋꯥꯏ ꯆꯣꯡꯉ ꯊꯣꯛꯏꯅꯤꯅꯦ
ꯎꯝ ꯀꯌꯥꯃꯨꯛꯁꯨ ꯁꯥꯕ꯭ꯔꯥ ꯑꯗꯨꯒꯤ ꯉꯝꯗ꯭ꯔꯦ
ꯑꯩꯅ ꯋꯥꯑꯗ ꯍꯌꯦꯡꯗꯤ ꯀꯩꯗꯧꯗꯣꯏꯕ ꯅꯪꯗꯤ ꯑꯗꯨꯝ ꯂꯩꯗꯣꯏꯔꯣ ꯀꯃꯥꯏꯅ ꯇꯧꯗꯣꯏꯔꯣ
ꯎꯝ ꯍꯥ
ꯌꯦꯤ ꯀꯥꯏ ꯆ ꯄꯩꯅꯨ
ꯑꯩꯒꯤ ꯊꯕꯛꯇꯤ ꯈꯪꯕ ꯅꯠꯇ꯭ꯔꯣ
ꯍꯣꯏ ꯈꯪꯉꯤꯅꯦ ꯑꯁ ꯅꯪꯒꯤ ꯊꯕꯛꯇꯣ ꯈ꯭ꯋꯥꯏꯗꯒꯤ ꯅꯨꯡꯉꯥꯏꯕ ꯊꯕꯛꯅꯦ ꯑꯗꯨ ꯐꯖꯅ ꯍꯣꯠꯅꯧ
ꯑ ꯍꯣꯠꯅꯔꯤꯅꯦ ꯑꯩꯁꯨ ꯅꯪꯕ ꯅꯪ ꯈꯪꯗꯕꯒꯤꯅꯦ ꯐꯖꯅ ꯍꯣꯠꯅꯔꯤꯅꯦ ꯑꯩꯁꯨ ꯑꯩ ꯉꯝꯕ ꯆꯥꯡꯗꯀꯣ
ꯎꯝ ꯑꯗꯨꯃꯨꯛ ꯅꯨꯡꯉꯥꯏꯕ ꯊꯕꯛꯄꯨ ꯀꯅꯥꯅꯣ ꯄꯤꯒꯦꯔꯣ ꯅꯪꯉꯣꯟꯗ
ꯍꯣꯏꯗ ꯑꯁ ꯉꯁꯤ ꯊꯥꯒꯤ ꯄꯤꯕ ꯅꯨꯃꯤꯠꯅꯦꯕꯀꯣ ꯑꯗ ꯑꯃꯨꯛ ꯑꯩ ꯑꯩꯒꯤ ꯇꯣꯂꯣꯞꯇꯨ ꯆꯪꯉꯦ
ꯑ ꯄꯤꯈ꯭ꯔꯕꯣ ꯑ ꯃꯤꯗꯤ ꯄꯨꯂꯞ ꯆꯥꯕꯅꯤꯅ ꯅꯨꯡꯉꯥꯏꯔꯦꯀꯣ